꯭ꯔꯣ ꯀꯩꯀꯣ ꯑ ꯇ ꯃꯩꯂꯄꯨ ꯣ ꯂꯤꯇ꯭ꯔꯦ
ꯎꯝ ꯑꯠ ꯂꯥꯛ ꯑꯦ ꯉꯁꯥꯏ ꯑ ꯀꯔꯤ ꯉꯔꯥꯡ ꯉꯔꯥꯡꯗꯒꯤ ꯂꯥꯛꯇꯕ ꯉꯁꯤ ꯉꯁꯤꯅ ꯂꯥꯛꯑꯦ ꯑꯃꯨꯛ
ꯑꯣ
ꯅꯨꯡꯁꯤꯠ ꯅꯨꯡꯁꯤꯠ ꯆꯠꯄꯗꯣ ꯅꯨꯡꯁꯤꯠ ꯀꯅ ꯆꯠꯄ ꯑꯗꯨꯒꯤ
ꯑꯣ ꯑꯣ ꯑꯗꯨꯒꯤ ꯃꯥꯂꯦ ꯄꯋꯥꯔ ꯄꯋꯥꯔ ꯕꯦꯡ ꯑꯥ
ꯄꯋꯥꯔ ꯕꯦꯡ ꯆꯞꯄꯅꯦ ꯄꯋꯥꯔ ꯕꯦꯡꯗꯣ ꯀꯗꯥꯏ ꯊꯝꯕ꯭ꯔꯥ
ꯊꯝꯕꯤꯕꯗꯣ ꯂꯩꯗꯤ ꯂꯩꯌꯦꯀꯣ
ꯈꯪꯗꯦ ꯄꯋꯥꯔ ꯕꯦꯡ ꯂꯩꯕ꯭ꯔꯣ ꯈꯪꯗꯦ
ꯄꯋꯥꯔ ꯕꯦꯛ ꯄꯋꯥꯔ ꯕꯦꯡ ꯑꯁꯤ ꯑꯃꯅ ꯏꯝꯐꯥꯜꯗ ꯑꯃ ꯄꯥꯏꯔꯝꯒꯅꯤ ꯅꯣꯏ ꯅꯥꯇꯛ ꯑꯅꯤ ꯂꯩꯔꯝꯒꯅꯤ
ꯑꯣ ꯂꯩꯌꯦ ꯂꯩꯕꯨꯗꯤ ꯀꯗꯥꯏ ꯀꯗꯥꯏ ꯊꯝ
ꯃꯤ ꯂꯩꯔꯝꯒꯅꯤꯅ
ꯑꯣ
ꯑꯩꯈꯣꯏꯒꯤ ꯄꯋꯥꯔ ꯕꯦꯡꯗꯤ ꯑꯣ ꯀꯣꯏꯏꯕꯒꯤ ꯑꯣꯏꯔꯝꯃꯨꯅꯦ ꯑꯩꯈꯣꯏꯒꯤ ꯄꯋꯥꯔ ꯕꯦꯡꯒꯤ ꯇꯥꯡꯕ ꯉꯥꯛꯇꯅꯦ ꯀꯨꯏꯕꯗꯤ ꯑꯣꯏꯔꯝꯒꯅꯤ ꯑꯣ ꯑꯩꯈꯣꯏꯒꯤ ꯄꯋꯥꯔ ꯕꯦꯡꯗꯤ ꯂꯤꯁꯤꯡ ꯑꯅꯤ ꯍꯦꯟꯅ ꯄꯤꯕ ꯉꯥꯛꯇꯅꯦꯕ ꯑꯩꯈꯣꯏꯒꯤ ꯄꯋꯥꯔ ꯕꯦꯡꯗꯤ ꯐꯖꯕ ꯉꯥꯛꯇꯅꯦ ꯇꯥꯕꯔꯣ ꯍꯜꯂꯣ ꯑꯣ ꯇꯥꯏ ꯇꯥꯏ
ꯎꯝ ꯃꯣꯏꯒꯤ ꯀꯩꯅꯣꯒꯤꯁꯤ ꯆꯦꯟ ꯄꯔꯒ ꯃ ꯑꯣꯂꯛꯥꯏ
ꯑꯩꯈꯣꯏꯒꯤ ꯍꯨꯏꯈꯣꯏꯗꯤ ꯃꯤ ꯂꯧꯅꯤꯡꯗꯦ ꯍꯥꯏꯕ꯭ꯔꯣ
ꯍꯨꯏ ꯌꯥꯝ ꯂꯩꯕꯒꯤ
ꯑꯣ
ꯅꯅꯤꯡꯅꯤꯡꯗꯕꯨꯝ ꯃꯥꯂꯦ
ꯑꯃ ꯁꯤꯈ꯭ꯔꯦ ꯍꯥꯏꯅꯦ ꯑꯃꯥꯗꯣ ꯀꯃꯥꯏ ꯁꯤꯕ꯭ꯔꯣ?
ꯍꯨꯏꯕꯣ
ꯑꯣ___
ꯑꯅꯤꯅꯦ
ꯑꯅꯤ
ꯎꯝ
ꯅꯥꯗꯕꯤꯗ ꯁꯤꯕ
ꯅꯥ ꯅꯥꯕꯗꯤ ꯅꯥꯗꯦ ꯑꯗꯨ ꯀꯔꯤ ꯍꯥꯏꯒꯅꯤ ꯅꯥꯕ ꯅꯥꯕꯁꯨ ꯅꯠꯇꯦꯅꯦ ꯒ꯭ꯌꯥꯟ ꯇꯥꯗꯦ꯫ ꯆꯥꯛ ꯄꯤ ꯆꯥꯛ ꯄꯤꯅꯤꯉꯥꯏ ꯀꯣ
ꯑꯥ
ꯆꯥꯛꯄꯤ ꯆꯥꯛꯄꯤꯅꯉꯥꯏ ꯑꯗꯨꯝ ꯀꯧꯔꯒ ꯃꯅꯤꯡ ꯍꯟꯕ ꯅꯣꯛꯅꯤꯡꯕꯅꯦ
ꯎꯝ ꯑꯅꯤꯡ ꯔꯣꯝꯗꯤ ꯀꯩ ꯆꯥꯒꯦ ꯍꯥꯏꯕ ꯃꯥꯜꯂꯦ
ꯑꯗꯨꯝ ꯅꯨꯡꯉꯥꯏꯅ ꯑꯗꯨꯝ ꯆꯠꯂꯤꯗꯅ ꯆꯥꯛ ꯆꯥꯛ ꯄꯤꯅꯤꯡꯉꯥꯏ ꯑꯗꯨꯝ ꯆꯥꯎꯧꯔꯒ ꯃꯅꯤꯡ ꯍꯥꯜꯂꯒ ꯃꯈꯣꯡ ꯀꯔꯤ ꯍꯥꯏꯒꯅꯤ ꯃꯃꯥꯡꯒꯤ ꯃꯈꯣꯡ ꯑꯅꯤꯗꯣ ꯇꯤꯡꯉꯒꯀꯣ ꯑꯩꯉꯣꯟꯗ ꯌꯦꯡꯉꯒ ꯑꯗꯨꯝ ꯑꯩ ꯑꯗꯨꯃꯥꯏꯅꯗꯣ ꯅꯣꯛꯅꯤꯡꯕꯅꯤ
ꯀꯦꯔ ꯂ ꯍꯥꯏꯁꯔꯣ ꯅꯠꯇ꯭ꯔꯒ
ꯔꯤꯂꯥꯏꯖꯦꯟꯃꯛ ꯅꯠꯇꯦ ꯑꯗꯨꯝ ꯇꯧꯔꯒ ꯉꯥꯏꯍꯥꯛ ꯂꯩꯔꯒ ꯑꯗꯨꯝ ꯐꯒꯅꯤ꯫
ꯑꯣ__ ꯚꯤꯗꯤꯑꯣ ꯅꯝꯔꯛꯎꯅꯦ ꯌꯦꯡꯒꯦꯅꯦ ꯑꯗꯨꯒꯨꯝꯕ ꯃꯇꯥꯝꯗ꯫
ꯑ ꯐꯔꯦ ꯍꯧꯖꯤꯛꯇꯤ ꯑꯩꯅ ꯕꯖꯥꯔꯗꯒꯤ ꯕꯖꯥꯔꯗꯒꯤ ꯍꯤ ꯗꯥꯛ ꯂꯥꯎꯔꯒ꯫ ꯕꯣꯇꯥꯜ ꯑꯃ ꯂꯧꯔꯒ ꯃꯤ ꯑꯃꯗ ꯋꯥꯟ ꯑꯦꯝ ꯑꯦꯟ ꯀꯥꯞꯄꯣ ꯍꯥꯏꯕ꯫ ꯑꯗꯣ ꯃꯣꯔꯅꯤꯡ ꯏꯚꯅꯤꯡ ꯃꯣꯔꯅꯤꯡ ꯏꯚꯅꯤꯡ ꯅꯨꯃꯤꯠ ꯃꯉꯥ ꯇꯧꯋꯣ ꯍꯥꯏꯌ ꯇꯧꯋꯦ ꯑꯗꯨ ꯃꯊꯪꯗ__ ꯑ ꯃꯣꯏꯒꯤ ꯍꯤꯗꯥꯛ ꯑꯃ___ ꯂꯧꯔꯛꯂꯒ ꯆꯥꯏ꯫ ꯑꯗꯣ ꯖꯦꯟꯒꯨꯝꯕ__ ꯎꯝ ꯀꯔꯤ ꯍꯥꯏꯒꯅꯤ ꯁꯥ ꯂꯧꯔꯛꯑꯒ ꯄꯤꯖꯩ꯫ ꯑꯗꯨꯗꯤ ꯐꯔꯦ ꯍꯧꯖꯤꯛꯇꯤ ꯈꯔ ꯐꯔꯦ ꯌꯥꯝ ꯐꯈꯔꯦ
ꯃꯃꯥꯗꯤ ꯍꯨꯔꯥꯟꯕ ꯀꯜꯂꯤꯕ꯭ꯔꯣ?
ꯍꯣꯔꯥꯟꯕ ꯍꯧꯖꯤꯛꯇꯤ ꯈꯔꯥꯄꯥꯏ ꯑꯗꯣ꯫ ꯃꯥ ꯃꯆꯥꯁꯤꯡ ꯄꯨꯔꯒ ꯆꯦꯡꯇꯌꯥꯡꯂꯣꯝꯗ ꯑꯗꯨꯝ ꯆꯠ___
ꯑꯥ ꯑꯥ ꯑꯥ ꯍꯧꯖꯤꯛ ꯐꯥꯎꯁꯨ꯫
ꯑꯗꯨꯝ ꯄꯨꯜꯂꯦ ꯅꯤꯇꯤꯒꯤ ꯄꯨꯜꯂꯒ ꯂꯩ꯫
ꯑ ꯒ꯭ꯔꯨꯞꯨꯞꯗ ꯎ ꯒ꯭ꯔꯨꯞꯗ ꯍꯨꯏ ꯍꯨꯔꯥꯟꯕ ꯂꯩ ꯊꯥꯒꯠꯄ ꯎꯕ ꯑꯗꯣ ꯑꯗꯨꯁꯨ ꯑꯗꯨꯝ ꯑꯉꯧꯕ ꯑꯣꯏꯕ ꯑꯩꯈꯣꯏ ꯑꯩꯗꯤ ꯑꯩꯈꯣꯏꯒꯤ ꯍꯨꯏꯔꯥ ꯈꯟꯕ꯫
ꯑꯩꯈꯣꯏꯒꯤ ꯍꯨꯏ ꯃꯥꯟꯁꯦ ꯑꯅꯤ ꯑꯍꯨꯝ ꯂꯩꯌꯦ꯫
ꯑꯣ ꯎ
ꯑꯩꯈꯣꯏꯒꯤꯗꯤ ꯅꯠꯇꯦ ꯅꯨꯇꯤꯒꯤ ꯑꯗꯨꯝ ꯀꯩꯅꯣ ꯇꯧꯔꯒ ꯂꯩ, ꯄꯨꯜꯂꯒ ꯂꯩ꯫
ꯑꯣ ꯑꯁꯤ ꯑꯃ ꯑꯃꯨꯕꯗꯨꯗꯤ
ꯑꯃꯨꯕꯨꯗꯤ ꯍꯦꯔꯣ ꯍꯦꯔꯣꯏꯟ ꯇꯧꯔꯒ ꯂꯩ ꯍꯧꯖꯤꯛ ꯅꯨꯡꯉꯥꯏꯔ ꯂꯩ ꯌꯥꯝ ꯀꯩꯅꯣ ꯃꯤꯕꯨ ꯂꯥꯛꯑꯒꯀꯣ ꯎ ꯀꯟꯅ__ ꯆꯦꯜꯂꯒ ꯀꯔꯤ ꯍꯥꯏꯒꯅꯤ ꯁꯃꯥꯔꯠ ꯌꯥꯝ ꯇꯧꯋꯤ
ꯁꯥꯊꯤꯅꯦ___ ꯐꯨꯋꯣ꯫ ꯎ
ꯐꯨꯕꯅꯦ
ꯎꯝ ꯃꯄꯨꯗꯤ ꯀꯔꯤ ꯍꯥꯏꯌꯦ꯫
ꯃꯤ ꯃꯤ ꯁꯣꯛꯀꯅꯤ ꯍꯥꯏꯌꯦ ꯃꯄꯨꯁꯨ ꯃꯤ ꯃꯤ ꯁꯣꯛ ꯀꯅꯤ ꯈꯣꯠꯂꯦ ꯍꯥꯏꯕꯗꯣ ꯑꯗꯨꯃꯥꯏꯅ ꯇꯧꯋꯦ꯫ ____ꯃꯥꯅꯥ ꯎꯝ꯫ ꯃꯥꯅ ꯂꯧꯗꯨ ꯄꯨꯔꯒ ꯆꯠꯄ ꯑꯗꯨ ꯅꯨꯃꯤꯠ ꯅꯤ ꯍꯨꯝ ꯃꯤꯛꯅꯤ ꯍꯨꯝꯅꯤ ꯎꯝ꯫ ꯄꯨꯗ꯭ꯔꯤ ꯃꯥ ꯂꯩꯔꯗꯤ ꯑꯗꯨꯝ ꯊꯝꯃꯦ ꯃꯥ ꯆꯠꯂꯗꯤ ꯑꯗꯨꯝ ꯄꯨꯋꯦ꯫
ꯃꯇꯨꯡꯗꯤ ꯏꯟꯕ꯭ꯔꯣ꯫
ꯑꯣ! ꯏꯜꯂꯦ ꯍꯟꯗꯛꯅ ꯏꯜꯂꯦ꯫
ꯑꯦ ꯑꯦ ꯌꯣꯟꯅꯤꯡꯂꯝ ꯃꯣꯏꯅꯦ ꯑꯗꯨꯗꯤ꯫
ꯎꯝ
ꯃꯇꯨꯡ ꯏꯟꯕꯅꯤꯅ꯫
ꯎꯝ ꯃꯥ ꯆꯠꯊꯣꯛ ꯈꯨꯗꯤꯡ ꯆꯠꯄꯅꯦ꯫
ꯑꯥ___
ꯃꯊꯛ ꯆꯠꯂꯁꯨ ꯆꯠꯂꯦ ꯃꯈꯥ ꯆꯠꯂꯁꯨ ꯆꯠꯂꯦ꯫ ꯆꯠ ꯆꯠ ꯆꯠꯄ ꯈꯨꯗꯤꯡ ꯑꯗꯨꯝ ꯏꯜꯂꯒ ꯆꯠꯂꯤ ꯑꯩꯈꯣꯏꯒꯤꯁꯦ ꯉꯥꯅꯨ ꯃꯆꯥ ꯌꯥꯝ ꯂꯩꯌꯦ ꯑꯩꯅ ꯉꯥꯅꯨ ꯃꯆꯥ ꯅꯣꯏꯒꯤꯁꯨ ꯄꯤꯔꯛꯁꯤꯔꯥ ꯍꯥꯏꯅ ꯑꯩꯅ ꯍꯥꯏꯕꯗ ꯅꯨꯄꯥꯅ ꯌꯥꯝ ꯃꯥꯜꯂꯦ ꯌꯥꯝ ꯃꯥꯜꯂꯦ ꯍꯥꯏꯌꯦ ꯍꯨꯏ ꯃꯅꯥꯎꯁꯨ ꯄꯤꯁꯤꯔꯥ ꯍꯥꯏꯔꯒ꯫ ꯀꯔꯤ ꯃꯤꯒꯤ ꯃꯤꯉꯣꯟꯗ ꯄꯣꯠ ꯇꯥꯞꯄꯗ ꯌꯥꯝ ꯃꯥꯜꯂꯦ ꯍꯥꯏꯕꯒꯤꯀꯣ꯫
ꯑ ꯑꯥ ꯑꯣꯥ
ꯇꯞꯗꯤ ꯇꯞꯅꯤꯡꯕꯅꯦꯕ꯫
ꯑꯥ ꯃꯦꯗꯣ ꯒꯦꯠ ꯂꯩꯇꯕ ꯒꯥꯔꯤꯅ ꯊꯣꯝꯒꯅꯦꯕ꯫
ꯑꯣ
ꯁꯤ ꯑꯩꯈꯣꯏ ꯌꯨꯝ ꯃꯅꯥꯛꯁꯨ ꯒꯥꯔꯤꯅ ꯊꯣꯡꯝꯂꯨꯔꯦ ꯃꯈꯣꯡ ꯇꯦꯛꯂꯒ ꯃꯃꯥꯡꯒꯤ ꯃꯈꯣꯡ ꯇꯦꯛ ꯑꯗꯨꯝ ꯆꯠꯂꯒ ꯂꯩꯌꯦꯕꯀꯣ
ꯑꯣ
ꯑꯗꯒꯤꯒꯦ ꯂꯩ꯭ꯔꯗꯤ ꯑꯗꯨꯝ ꯊꯣꯡꯉꯅꯤ ꯉꯝꯃꯣꯏ
ꯍꯣꯏ ꯒꯥꯔꯤ ꯀꯔ ꯀꯟꯅ ꯁꯦꯝꯕꯗꯣ
ꯎꯝ ____ ꯊꯥꯗꯣꯛꯇꯦ ꯆꯠꯍꯟꯗꯦ
ꯑꯣ
ꯅꯣꯏ ꯃꯔꯤ ꯂꯥꯟꯥꯟꯕ ꯍꯩꯇꯦ ꯍꯥꯏꯕꯒꯤꯀꯣ
ꯑꯥꯎ
ꯀꯟ ꯀꯟꯅ ꯊꯧꯋꯦꯕ
ꯑꯣ ꯍꯣꯏ ꯁꯔꯣꯛ ꯃꯅꯥꯛꯇ ꯂꯩꯗꯨꯗꯤ ꯀꯤꯌꯦ
ꯎꯝ ꯁꯤ ꯉꯥꯅꯨꯁꯨ ꯃꯥꯒꯤ ꯃꯀꯣꯟ ꯁꯦꯝꯕꯤꯗꯕꯒꯤ ꯏꯅꯦꯅ ꯄꯨꯀ ꯂꯧꯁꯤꯔ ꯍꯥꯔꯒ ꯌꯥꯔꯦ ꯌꯥꯔꯦ ꯁꯤ ꯂꯩꯌꯦ ꯃꯤꯒꯤ ꯂꯩ ꯆꯥꯕ ꯆꯠꯄꯀꯣ ꯃꯣꯏꯗꯣ
ꯑꯣ
ꯑꯗꯨꯒꯤ ꯑꯃꯨꯛꯀ ꯄꯣꯛꯂꯛꯔꯗꯤ ꯕꯤꯔꯥꯅꯥ ꯇꯥꯗꯅꯤ ꯑꯗꯨꯅ ꯍꯣꯏ ꯍꯧꯖꯤꯛ ꯑꯃꯨꯛ ꯑ ꯁꯦꯝꯅꯤꯡꯉꯥꯏꯁꯨ ꯁꯡꯅꯔꯣꯏꯕ ꯃꯇꯝꯅ ꯌꯥꯗ꯭ꯔꯦꯕ
ꯎꯝ ꯑꯥ ꯃꯆꯥ ꯄꯣꯛꯄ꯭ꯔꯣ
ꯃꯆꯥ ꯄꯣꯛꯇꯦ ꯃꯄꯤꯒ ꯃꯆꯥ ꯄꯨꯜꯂꯞ ꯂꯩꯕ
ꯑꯣ
ꯗꯨꯕꯥꯏꯅ ꯂꯩꯕ ꯑꯗꯨꯒꯤ
ꯅꯣꯏ ꯇꯥꯗꯦ
ꯆꯥꯗꯦ ꯑꯉꯥꯡ ꯑꯣꯏꯔꯤ
ꯑꯣ
ꯄꯤꯛ ꯄꯤꯛꯄ ꯃꯇꯝꯗꯒꯤ ꯄꯨꯔꯛꯄꯀꯣ ꯈꯔꯗꯤ ꯆꯥꯎꯈ꯭ꯔꯦ
ꯑꯣ ꯀꯩꯅꯣꯗꯤ ꯂꯥꯏꯌꯥꯡ ꯃꯌꯥꯝꯗꯨꯗꯤ
ꯑꯣ ꯂꯩꯔꯤ ꯈꯔ ꯈꯔꯗꯤ ꯌꯣꯟꯈ꯭ꯔꯦ ꯈꯔ ꯆꯥꯏꯑ ꯈꯔꯗꯤ ꯂꯩꯔꯤ
ꯑꯩ ꯃꯔꯨꯝ ꯀꯣꯛꯇꯦ
ꯌꯦꯔꯨꯝ ꯀꯣꯛꯇꯦꯅꯦ ꯍꯧꯖꯤꯛꯐꯥꯎ
ꯑꯗꯨꯗꯤ ꯈꯔ ꯀꯣꯏꯕꯅꯦ
ꯎꯝ ꯃꯁꯥꯁꯨ ꯏꯌꯥꯡ ꯆꯡꯉꯤ ꯀꯦꯖꯤ ꯑꯃ ꯀꯦꯖꯤ ꯑꯅꯤꯁꯨ ꯇꯥꯅꯤꯡꯗꯕꯅꯤ ꯍꯧꯖꯤꯛꯐꯥꯎ
ꯑꯣ ꯆꯥꯛꯇꯣ ꯐꯖꯅ ꯀꯩꯅꯣ ꯇꯧꯒꯗꯧꯕꯅꯤ ꯁꯝ꯭ꯔꯠꯅ ꯁꯝ꯭ꯔꯠꯅ ꯐꯕꯅꯤ ꯆꯤꯟꯖꯥꯛꯀꯤꯗꯤ ꯁꯝ꯭ꯔꯥꯠꯅ ꯈ꯭ꯋꯥꯏꯗꯒꯤ ꯐꯕꯅꯤ
ꯁꯝꯔꯠꯅꯦ ꯀꯣꯕꯤ ꯃꯅꯥꯅꯦ ꯇꯣꯠꯂꯒ ꯄꯤꯌꯦ ꯈꯔ ꯌꯥꯝꯗꯕꯀꯣ ꯆꯥꯛꯁꯨ ꯃꯣꯏꯒꯤ ꯆꯤꯟꯖꯥꯛꯂ ꯂꯩꯕ ꯉꯝꯗ꯭ꯔꯦ ꯑꯗꯨꯒꯤ ꯆꯥꯛ ꯉꯥꯛꯇ ꯄꯤꯌꯦ ꯆꯥꯛꯀꯨꯝꯕ ꯆꯦꯡꯒꯨꯝꯕ
ꯅꯣꯏ ꯅꯣꯏ ꯆꯠꯊꯣꯛꯄ ꯌꯥꯗ꯭ꯔꯤꯉꯩ ꯐꯥꯎ ꯅꯕꯥꯅꯤꯅ ꯂꯣꯏꯕꯒꯤ ꯀꯩꯅꯣꯗꯣ ꯂꯣꯏꯁꯤꯟꯗ꯭ꯔꯤ ꯐꯥꯎ ꯇꯧꯅꯤꯡꯉꯥꯏ ꯊꯥꯔꯛꯄꯅꯦꯕ ꯑꯩꯅ
ꯎꯝ
ꯀꯣꯟꯅꯅꯤꯡꯉꯥꯏ ꯇꯧꯑꯣ
ꯎꯝ ꯎꯝ ꯑꯗꯨꯒꯤ ꯀꯣꯟꯅꯅꯤꯡꯉꯥꯏ ꯇꯧꯁꯦ ꯑꯩꯅꯁꯨ ꯍꯥꯏꯏꯕ ꯑꯩꯅ ꯍꯤꯞꯄꯒ ꯂꯩꯔꯤ ꯉꯝꯗ꯭ꯔꯗꯤ ꯅꯪ ꯑꯇꯣꯝꯗ ꯐꯔꯛ ꯇꯥꯔꯅꯤꯅ ꯍꯥꯏꯕ ꯍꯥꯟꯅꯩ ꯌꯥꯝ ꯍꯔꯥꯎꯔꯒ ꯂꯩꯕꯅꯦ
ꯎꯝ
ꯂꯣꯏꯅ ꯔꯨꯝꯗ ꯃꯥꯅ ꯊꯥꯡꯂꯒ ꯏꯕꯥꯅꯤꯒꯤ ꯔꯨꯝꯗ ꯃꯥꯅ ꯊꯥꯡꯕꯤꯔꯒ ꯊꯝꯔꯝꯃꯦ
ꯑꯁ ꯃꯇꯣꯝꯗ ꯊꯥꯡꯕ
ꯑꯣ
ꯂꯣꯝꯕꯕꯣ
ꯌꯥꯝ ꯂꯨꯝꯃꯦ ꯀꯦꯖꯤ ꯌꯥꯡꯈꯩ ꯍꯦꯜꯂꯝꯒꯅꯤ ꯆꯦꯡꯁꯨ ꯐꯖꯩꯌꯦ
ꯑꯗꯨ ꯊꯥꯡꯕ ꯅꯣꯛꯅꯤꯡꯕꯁꯤꯗꯤ ꯑꯗꯨ ꯊꯥꯡꯕ ꯅꯨꯃꯤꯠꯇꯣ ꯅꯨꯄꯥꯅ ꯑꯥ ꯑꯁꯦ ꯂꯦꯟꯁ꯭ꯂꯥꯏ ꯇꯧꯕꯒꯤ ꯃꯣꯏ ꯌꯨꯝ ꯁꯦꯝꯅꯉꯥꯏꯃꯨꯛ ꯆꯠꯄ ꯑꯗꯨꯒꯤ ꯏꯕꯥꯅꯤ ꯈꯛꯇ ꯂꯩꯕ ꯒꯥꯔꯤ ꯗꯦ ꯂꯥꯛꯀꯅꯤ ꯍꯥꯏꯕ ꯑꯗꯨꯒꯤ ꯑꯁ ꯒꯔꯤ ꯂꯥꯛꯔꯗꯤ ꯊꯥꯡꯕꯗꯣ ꯌꯥꯔꯔꯣꯏ ꯍꯥꯏꯅ ꯑꯩꯅ ꯂꯣꯏꯅ ꯂꯧꯊꯣꯛꯑꯒ ꯇꯪꯈꯥꯏ ꯇꯪꯈꯥꯏ ꯑꯗꯨꯝ ꯃꯆꯦꯠ ꯃꯆꯦꯠ ꯃꯆꯦꯠ ꯄꯨꯕ ꯑꯗꯨ ꯑꯃ ꯂꯩꯔꯗꯤ ꯄꯨꯂꯞ ꯊꯥꯡꯕ ꯌꯥꯕ ꯑꯗꯨ ꯂꯩꯇꯕꯅꯤꯅ ꯄꯨꯂꯞ ꯊꯥꯡꯗꯔꯦ ꯑꯗꯨꯒꯤ ꯃꯆꯤꯠ ꯃꯆꯤꯠ ꯃꯆꯤꯠ ꯃꯆꯤꯠ ꯂꯣꯏꯅ ꯂꯧꯊꯣꯛꯄꯅꯦ
ꯑꯣ ꯑꯣ ꯌꯥꯝ ꯂꯨꯝꯃꯦꯍꯦ
ꯂꯨꯝꯃꯦ ꯑꯩꯅ ꯑꯩꯅ ꯑꯁ ꯍꯣꯏ ꯑꯩ ꯑꯥ ꯀꯩꯅꯣ ꯑꯥ ꯎꯝ ꯂꯝꯕꯤ ꯆꯠꯄ ꯉꯝꯗ꯭ꯔꯦ ꯍꯥꯏꯔꯒ ꯆꯦꯡ ꯍꯨꯔꯥꯅꯤꯡꯉꯥꯏꯗꯤ ꯌꯥꯝ ꯀꯜꯂꯒ ꯍꯧꯖꯤꯛ ꯂꯝꯕꯤ ꯆꯠꯄ ꯉꯝꯗꯦ ꯑꯩꯉꯣꯟꯗ ꯑꯥꯡ ꯑꯩꯉꯣꯟꯗ ꯃꯥꯅ ꯍꯨꯔꯥꯟꯅꯤꯉꯥꯏꯗꯤ ꯌꯥꯝ ꯀꯥꯜꯂꯒ ꯍꯧꯖꯤꯛꯅ ꯂꯝꯕꯤ ꯆꯠꯄ ꯉꯝꯗꯦ
ꯅꯣꯛꯅꯤꯡ ꯃꯦꯔꯥꯅꯦ ꯃꯥꯅ ꯍꯥꯏꯕ ꯑꯗꯣ ꯑꯩꯉꯣꯟꯗ ꯑꯗꯨꯅ ꯑꯩꯅ ꯇꯣꯛꯂ ꯅꯣꯛꯕꯅꯤ
ꯎꯝ ꯈꯔ ꯅꯣꯛꯅꯤꯉꯨꯅꯦ
ꯑꯩꯈꯣꯏꯁꯨ ꯑꯣ ꯅꯣꯏꯗ ꯑꯥꯔꯣꯝꯗꯤ ꯀꯌꯥ ꯄꯤꯕ꯭ꯔꯥ ꯑꯗꯨꯃꯥꯏꯟ ꯍꯪꯕꯀꯣ ꯑꯗꯨ ꯈꯪꯗꯦ ꯏꯃꯥꯈꯣꯏꯒꯤꯅꯦꯃꯥꯏ